ꯑꯂꯣ
ꯇꯥꯔꯕꯣ
ꯎꯝ ꯇꯥꯏꯇꯥꯏ
ꯀꯥꯗꯧꯔꯝꯃꯤꯅꯣ
ꯁꯨꯝ ꯐꯝꯃꯒ ꯂꯩꯔꯝꯕꯅꯤꯗ ꯏꯇꯥꯎꯕꯤ ꯀꯩꯅꯣ ꯅꯣꯡꯁꯨ ꯑꯗꯨꯝ ꯇꯥꯏ ꯀꯥꯂꯦꯟ ꯑꯣꯏꯔꯤꯕ꯭ꯔꯥ ꯏꯪꯗꯝꯗꯥ ꯑꯣꯏꯔꯤꯕ꯭ꯔꯥ ꯈꯪꯗꯔꯦꯅꯦꯍꯦ ꯇꯥꯔꯤꯌꯦ
ꯇꯥꯕ꯭ꯔꯣ
ꯇꯥꯏꯌꯦ ꯇꯥꯏꯌꯦ ꯍꯥꯏꯔꯛꯑꯣ
ꯅꯣꯏ ꯑꯗꯨ ꯅꯣꯡ ꯇꯥꯗ꯭ꯔꯣ
ꯇꯥꯔꯤꯌꯦ
ꯑꯁ ꯑꯩꯈꯣꯏ ꯁꯤꯗꯗꯤ ꯎꯝ ꯍꯨꯖꯤꯛꯀꯤꯗꯤ ꯇꯥꯗ꯭ꯔꯤ ꯉꯔꯥꯡꯕꯨꯗꯤ ꯇꯥꯔꯝꯕꯅꯦ ꯈꯔ ꯈꯔ
ꯑꯥ
ꯍꯨꯖꯤꯛꯇꯤ ꯇꯥꯗꯦ
ꯅꯣ
ꯀꯩꯀꯩ ꯃꯊꯦꯜ ꯆꯥꯔꯒꯦ ꯅꯪꯕꯣ ꯎꯝ
ꯎꯝ ꯑꯌꯨꯛꯇ ꯍꯋꯥꯏꯒ ꯉꯥ ꯊꯣꯡꯕ ꯍꯦꯛꯇ ꯃꯤꯛꯁ ꯇꯧꯔꯒ ꯆꯥꯥꯁꯟꯈ꯭ꯔꯦ
ꯑꯁ ꯐꯔꯦ ꯑꯗꯨꯅ ꯏꯁꯝ ꯁꯝ ꯏꯁꯝ ꯁꯝꯅ ꯑꯗꯨ ꯆꯥꯒꯤꯝꯅ ꯐꯔꯦ
ꯎꯝ
ꯉꯔꯥꯡꯗꯤ ꯊꯃꯣꯏ ꯀꯥꯏꯍꯦ
ꯀꯥꯏ ꯀꯥꯏ ꯀꯥꯏ ꯏꯇꯥꯎꯕꯤ ꯊꯃꯣꯏ ꯀꯥꯏ
ꯂꯣꯏꯔꯝꯗꯥꯏꯗꯨꯗꯥ ꯀꯔꯤꯅꯣ ꯈꯪꯗꯦ
ꯑꯩ ꯍꯥꯏꯒꯦꯕ ꯀꯗꯥꯏꯗ ꯁꯣꯏꯔꯤꯅꯣ ꯍꯥꯏꯕꯁꯦ ꯑꯩ ꯂꯣꯏꯅ ꯑꯦꯅꯥꯂꯥꯏꯁ ꯇꯧꯒꯝꯅꯦ ꯏꯁꯇꯦꯇꯤꯁꯇꯤꯛꯂꯤ ꯏꯟꯚꯦꯁꯇꯤꯒꯦꯇꯦꯠ ꯇꯧꯒ꯭ꯔꯕꯅꯦꯕ ꯑꯩꯁꯦ ꯁꯤꯒꯤ ꯀꯣꯆꯁꯤꯅ ꯔꯥꯐꯥꯂꯤꯌꯣꯖꯦ ꯍꯥꯟꯅ ꯃꯥ ꯅ ꯁꯥꯟꯅꯍꯟꯒꯗꯕꯅꯦꯕ ꯑꯗꯣ ꯀꯣꯆꯁꯤꯅ ꯀꯔꯤꯒꯤꯅꯣ ꯔꯥꯐꯥꯜꯂꯤꯌꯣꯖꯦ ꯂꯣꯏꯅ ꯂꯣꯏꯔꯝꯗꯥꯏꯗ ꯑꯣꯏꯅ ꯃꯥ ꯍꯥꯞꯄꯤꯁꯦ ꯀꯔꯤꯒꯤꯅꯣꯕ ꯑꯗꯨꯒ ꯄꯣꯔꯇꯨꯒꯣꯜꯒꯤ ꯇꯤꯝꯖꯤꯅ ꯑꯃꯨꯛꯀꯥ ꯀꯔꯤꯒꯤꯅꯣꯕ ꯁꯤꯒꯤ ꯑꯥ ꯑꯝ ꯅꯤꯅꯣꯃꯦꯟꯗꯦꯁ ꯑꯣꯏꯅ ꯌꯥꯝ ꯃꯉꯣꯟꯗ ꯑꯣꯏꯅ ꯌꯥꯝ ꯀꯩꯅꯣ ꯇꯧꯔꯤꯖꯦ ꯍꯥꯏꯕꯗꯤ ꯃꯉꯣꯟꯗ ꯑꯣꯏꯅ ꯀꯩ ꯍꯥꯏꯒꯅꯤ ꯑꯁ ꯃꯥ ꯌꯥꯎꯔꯒꯗꯤ ꯑꯩꯈꯣꯏ ꯏꯀꯥ ꯀꯥꯅꯤ ꯁꯥꯏꯅꯒꯥꯀꯣ ꯑꯗꯨꯒꯤ ꯃꯑꯣꯡꯗ ꯑꯗꯨꯃꯥꯏꯅ ꯃꯉꯣꯟꯗ ꯑꯣꯏꯅ ꯑꯥ ꯑꯗꯨꯃꯥꯏꯅ ꯊꯝꯃꯕꯅꯤꯅ ꯌꯦꯡꯉꯨ ꯉꯔꯥꯡꯖꯦ ꯑꯥ ꯅꯤꯅꯣ ꯃꯦꯟꯗꯦꯁ ꯌꯥꯎꯔꯤꯀꯥꯟꯗꯗꯤ ꯌꯥꯝꯃꯥꯜꯒꯗꯣ ꯀꯩꯁꯨ ꯆꯪꯕ ꯉꯝꯗꯦꯕ ꯅꯤꯅꯣ ꯃꯦꯟꯗꯦꯁ ꯁꯦ ꯍꯦꯛ ꯁꯣꯛꯄꯗꯒꯤ ꯄꯣꯔꯇꯨꯒꯣꯜꯖꯦ ꯃꯣꯏꯒꯤ ꯅꯤꯅꯣꯃꯦꯟꯗꯦꯁꯀꯤ ꯁꯥꯏꯠꯁꯦ ꯈꯔ ꯗꯥꯎꯟꯐꯣꯜ ꯂꯥꯛꯄ ꯍꯧꯔꯛꯑꯦꯕ
ꯎꯝ
ꯍꯥꯏꯕꯗꯤ ꯎꯝ ꯑꯗꯨ ꯆꯪꯕꯒꯤ ꯆꯥꯟꯁ ꯁꯨ ꯋꯥꯡꯕ ꯍꯧꯔꯦ ꯑꯗꯨꯗꯒꯤ ꯅꯤꯅꯣꯃꯦꯟꯗꯦꯁꯦ ꯍꯦꯛ ꯊꯣꯛꯄꯗꯒꯤ ꯎꯝ ꯌꯥꯝꯃꯥꯜꯖꯤꯅ ꯌꯥꯝꯃꯥꯜꯖꯤꯅ ꯍꯧꯔꯦꯕ ꯃꯥꯒꯤ ꯇꯛꯄ ꯍꯧ ꯍꯧꯁꯜꯂꯛꯑꯦꯕ
ꯎꯝ
ꯎꯝ
ꯑꯗꯨ ꯃꯥ ꯁꯣꯛꯑꯝꯗ꯭ꯔꯒꯗꯤꯀꯣ ꯕꯣꯜꯗꯣ ꯐꯖꯒꯗꯕꯅꯦꯕ ꯃꯥ ꯍꯥꯏꯗꯤ ꯌꯥꯝꯃꯥꯜꯅ ꯃꯥ ꯐꯅ ꯍꯩ ꯍꯥꯏꯕꯩ ꯋꯥꯅꯤ ꯃꯦꯟꯗꯤꯁꯇꯣ ꯌꯥꯎꯔꯤꯀꯥꯟꯗꯗꯤ ꯃꯥ ꯆꯪꯕ ꯉꯝꯗꯦꯕ ꯀꯩꯁꯨꯝ ꯇꯧꯕ ꯉꯝꯗꯦꯕ ꯃꯥ ꯍꯦꯛ ꯊꯣꯛꯈꯤꯕꯗꯒꯤꯅꯦꯕ ꯂꯥꯟ ꯁꯥꯔꯛꯏꯖꯦ ꯃꯥ ꯍꯦꯔꯣ ꯁꯥꯒꯠꯂꯛꯏꯖꯦ ꯑꯗꯨ ꯑꯗꯨꯗꯨꯅ ꯁꯥꯏꯗꯠꯇꯣ ꯑꯗꯨꯝ ꯍꯣꯔꯥꯕꯅꯤꯅ ꯄꯥꯁꯇꯣ ꯇꯛ ꯇꯛ ꯇꯥ ꯍꯦꯛꯇ ꯇꯧꯔꯛꯑꯦ ꯌꯥꯗꯦꯕ
ꯎꯝ
ꯑꯗꯒꯤ ꯃꯥ ꯌꯥꯎꯔꯝꯃꯤꯀꯥꯟꯗꯗꯤ ꯌꯦꯡꯉꯣ ꯃꯥ ꯀꯩꯅꯣꯗꯣ ꯌꯥꯝꯃꯥꯜ ꯂꯤꯠꯄ ꯁꯨꯡ ꯁꯨꯡꯉꯝ ꯉꯝꯗ꯭ꯔꯤꯗꯣ
ꯎꯝ
ꯑꯗꯩ ꯑꯩꯗꯤ ꯔꯣꯅꯥꯜꯗꯣꯗꯣ ꯁꯤꯟꯇꯣꯛꯍꯟꯅꯤꯡꯕꯅꯦ ꯃꯣꯏ ꯁꯤꯟꯇꯣꯛꯔꯛꯇ꯭ꯔꯦ
ꯎꯝ
ꯁꯤꯟꯊꯣꯛꯟꯅꯤꯡꯕꯅꯦ ꯍꯥꯏꯗꯤ ꯃꯥꯒꯤ ꯁꯥꯏꯠꯇꯨꯃ ꯑꯗꯨꯝ ꯁꯤ ꯂꯩꯔꯦꯕ ꯃꯥ ꯆꯦꯟꯁꯨ ꯆꯦꯟꯗ꯭ꯔꯦ ꯑꯗꯩ ꯃꯉꯣꯟꯗ ꯄꯥꯁ ꯄꯤꯔꯛꯀꯗꯕꯒꯤ ꯆꯥꯟꯁꯁꯨ ꯑꯝꯇ ꯂꯩꯇ꯭ꯔꯦ ꯍꯥꯏꯗꯤ ꯃꯥꯅ ꯆꯦꯟꯈꯠꯇ꯭ꯔꯕꯅꯤꯅ ꯑꯗꯨꯗꯨꯅ ꯃꯥꯒꯤ ꯃꯥꯒꯤꯗꯨꯃ ꯍꯥꯏꯗꯤ ꯃꯥꯗꯤ ꯄꯨꯔꯥ ꯁꯤꯟꯊꯣꯛꯍꯟꯅꯤꯡꯉꯦꯕ ꯑꯩꯗꯤ ꯑꯗꯩ ꯑꯃꯨꯛ ꯕ꯭ꯔꯨꯅꯣ ꯐꯥꯔꯅꯥꯟꯗꯤꯁꯅꯨ ꯀꯔꯤꯅꯣ ꯃꯥꯅ ꯇꯧꯔꯤꯗꯨꯅ
ꯕꯨꯅꯣꯗꯣ ꯕꯨꯅꯣꯗꯣ ꯄꯣꯔꯇꯨꯒꯣꯜꯗ ꯃꯥ ꯕꯦꯟ ꯆꯠꯀꯗꯕꯅꯤ ꯃꯥ ꯕꯦꯟ ꯕꯦꯟ ꯆꯥꯒꯗꯕꯅꯤ
ꯃꯥ ꯃꯗꯪ ꯌꯦꯡꯕꯗ ꯑꯣꯔꯦꯕ ꯌꯦꯡꯅꯤꯡ
ꯎꯝ ꯎꯝ ꯎꯝ
ꯄꯥꯁ ꯄꯤꯔꯤꯅꯦ ꯇꯧꯔꯤꯗꯨ ꯀꯃꯥꯏꯅ ꯄꯤꯔꯤꯅꯣ
ꯉꯔꯥꯡ ꯂꯥꯁ ꯃꯤꯅꯤꯠꯀꯤ ꯕꯔꯅꯥꯗꯣ ꯁꯤꯜꯚꯥꯗꯨꯅ ꯍꯦꯛ ꯍꯦꯗꯤꯡꯗꯣ ꯆꯜꯂꯕ ꯑꯣ ꯑꯦꯛꯁꯇ꯭ꯔꯥ ꯇꯥꯏꯝ ꯁꯥꯟꯅꯒꯗꯕꯅꯦꯕ ꯑꯗꯣ ꯗꯥꯎꯗꯣ
ꯍꯦꯗꯤꯡ ꯅꯠꯇꯕ ꯑꯃ ꯑ ꯑꯔꯣꯏꯕ ꯀ꯭ꯔꯣꯁ ꯇꯧꯔꯛꯄꯩ ꯑꯃꯖꯨ ꯀꯥꯎꯔꯛꯄꯗꯣ ꯑꯗꯨꯗꯣ ꯔꯣꯅꯥꯜꯗꯣꯅ ꯈꯤꯇꯪ ꯆꯦꯟꯈꯠꯂꯝꯃꯗꯤ ꯑꯗꯨꯝ ꯆꯟꯕ ꯌꯥꯕ ꯄꯣꯠꯅꯦꯕ ꯑꯗꯨ ꯃꯥ ꯁꯨꯛ ꯆꯦꯟꯗ꯭ꯔꯦ ꯁꯨꯡꯌꯥ ꯌꯥꯗ꯭ꯔꯦꯕ ꯕ‌ꯣꯜꯗꯣ ꯃꯥꯗꯤ ꯃꯥꯉ‌ꯣꯟꯗ ꯄꯤꯔꯛꯑꯣ ꯃꯥ ꯇꯧꯒꯦ ꯍꯥꯏꯕꯅꯦꯕ ꯑꯗꯨꯗꯤ ꯀꯔꯥꯏꯗꯒꯤ ꯃꯤ ꯑꯗꯨꯛ ꯌꯥꯝꯕꯗꯨ ꯃꯥ ꯁꯦꯟꯅ ꯂꯩꯈ꯭ꯔꯦ ꯑꯗꯨꯗꯤ ꯀꯃꯥꯏꯅ ꯃꯥ ꯕꯣꯜ ꯐꯪꯗꯣꯏꯅꯣ ꯐꯪꯅꯕꯁꯨ ꯆꯦꯟꯗꯦ ꯑꯩꯗꯤ ꯍꯧꯕꯗꯩ ꯑꯗꯨꯝ ꯈꯪꯉꯕꯅꯦ ꯀꯥꯔꯣꯏꯁ
ꯑꯩꯁꯨ ꯑꯗꯨꯝ ꯅꯦꯅꯣ ꯅ‌ꯦꯅ‌ꯣ ꯃꯦꯟꯗꯦꯁ ꯍꯦꯛ ꯊ‌ꯣꯛ ꯊꯣꯛꯈ꯭ꯔꯦꯗꯅ ꯑꯗꯨꯗꯒꯤ ꯑꯩꯁꯦ ꯈꯪꯉꯕꯅꯦꯕ ꯑꯣ ꯂ‌ꯣꯏꯔꯦꯗꯟ ꯄ‌ꯣꯔꯇꯨꯒ‌ꯣꯜ ꯑꯩ ꯈꯪ ꯑꯩ ꯈꯪꯉꯦ ꯑꯩ ꯄꯣꯔꯛꯑꯅꯤ ꯑꯩ ꯁꯣꯏꯗꯅ ꯄꯣꯔꯛꯑꯅꯤ ꯍꯥꯏꯕꯒ ꯇꯧꯕ ꯑꯗꯨꯒ ꯁ꯭ꯄꯦꯟ ꯍꯣꯏꯁꯨ ꯌꯦꯡꯉꯨꯅꯦ ꯅꯥꯏꯟꯇꯤ ꯅꯥꯏꯟꯇꯤ ꯃꯤꯅꯤꯠꯁꯇ ꯑꯦꯛꯁꯇ꯭ꯔꯥ ꯇꯥꯏꯝꯗꯨꯅ ꯒ‌ꯣꯜ ꯒꯣꯜꯗꯨ ꯆꯠꯈꯠꯂꯛꯄꯅꯦꯕ ꯑꯗꯨ ꯑꯗꯨꯗꯤ ꯕꯦꯔꯥ ꯀꯥꯗ꯭ꯔꯣꯕ
ꯑꯕꯤ ꯀꯩꯅꯣꯗꯨꯁꯨ ꯕꯦꯛ ꯂꯩꯅꯦ ꯇꯧꯔꯤꯗꯨꯁꯨ ꯄꯨꯔꯥ ꯍꯥꯡꯍꯜꯂꯒ ꯍꯥꯡꯉ ꯊꯝꯃꯦ ꯃꯤ ꯂꯣꯏ ꯆꯦꯟꯈꯠꯍꯜꯂꯦ ꯑꯗꯨꯗꯤ ꯀꯔꯥꯏꯗꯒꯤ ꯌꯥꯗ꯭ꯔꯦꯕ ꯄꯣꯠꯇꯣ
ꯎꯝ
ꯍꯣꯔꯦꯟꯗꯤ ꯅꯨꯡꯉꯥꯏꯅꯤ ꯍꯣꯔꯦꯟꯅ ꯀꯃꯥꯏꯅ ꯇꯧꯗꯣꯏꯅꯣ ꯈꯪꯗꯦ
ꯍꯣꯔꯦꯟꯗꯤ ꯏꯪꯂꯦꯟꯒ ꯅꯣꯔꯋꯦꯒ ꯂꯩꯈꯤꯗꯥꯏꯅꯦ
ꯂꯩꯕꯅꯦ ꯑꯥꯔꯖꯦꯟꯇꯤꯅꯥꯒ ꯏꯖꯤꯞꯀꯁꯨ ꯂꯩꯕꯅꯦ
ꯑꯥꯔꯖꯦꯟꯇꯤꯅꯥ ꯏꯖꯤꯞꯇꯤ ꯑꯥ ꯑꯥꯔꯖꯦꯟꯇꯤꯅꯥ ꯑꯗꯨꯝ ꯀꯥꯅꯤ ꯀꯥꯔꯒꯖꯨ ꯌꯥꯝ ꯌꯥꯝ ꯂꯥꯏꯅꯗꯤ ꯀꯥꯔꯣꯏꯀꯣ ꯍꯥꯏꯕꯗꯤ ꯃꯣꯏꯒꯤ ꯏꯖꯤꯞꯇꯖꯨ ꯃꯣꯍꯃꯠ ꯁꯂꯥ ꯌꯥꯎꯕꯅꯤꯅꯀꯣ꯫
ꯑ ꯑꯗꯨ ꯈꯪꯗꯦꯅꯦ ꯀꯥꯗꯤ ꯀꯥꯒꯤꯅꯤ ꯌꯥꯔꯣꯏꯅꯦ꯫
ꯑꯥ ꯃꯦ ꯕꯤ ꯊ꯭ꯔꯤ ꯊ꯭ꯔꯤ ꯋꯥꯟ ꯅꯠꯇ꯭ꯔꯒ ꯍꯣꯏ ꯇꯨ ꯇꯨ ꯖꯦꯔꯣ ꯑꯗꯨꯃꯥꯏꯅꯗꯤ ꯑꯣꯏꯔꯣꯏ ꯇꯨ ꯋꯥꯟꯖꯨ ꯑꯣꯏꯕ ꯌꯥꯏ ꯑꯩꯅ ꯈꯟꯕ ꯈꯤꯇꯪ ꯊ꯭ꯔꯤ ꯊ꯭ꯔꯤ ꯀꯩꯅꯣꯗꯤ ꯐꯨꯗꯧ ꯐꯨꯗꯧ ꯃꯥꯂꯦ ꯑꯔꯖꯦꯟꯇꯤꯅꯥ ꯍꯣꯏꯅ
ꯎꯝ ꯑꯁ ꯀꯩꯅꯣꯕꯨ ꯒꯣꯜ ꯆꯠꯂꯛꯇꯕꯁꯤꯅꯦ ꯑꯩꯅ ꯍꯧꯖꯤꯛ ꯈꯜꯂꯤꯁꯤ꯫ ꯃꯦꯁꯤ ꯒꯣꯜ ꯆꯠꯂꯛꯇꯕ꯫
ꯑꯥ ꯍꯧꯖꯤꯛ ꯍꯧꯖꯤꯛ ꯑꯩꯒꯤ ꯇꯤꯝ ꯂꯣꯏꯅ ꯄꯣꯔꯕꯅꯤꯅ ꯍꯧꯖꯤꯛ ꯐ꯭ꯔꯥꯟꯁꯇ ꯂꯩꯔꯦꯕ ꯑꯩꯖꯦ꯫
ꯎꯝ ꯃꯤ ꯂꯣꯏ ꯃꯤ ꯂꯣꯏ ꯐ꯭ꯔꯥꯟꯁꯇ ꯂꯣꯏ ꯂꯩꯅꯒꯤꯗꯣꯔꯦ꯫
ꯑ ꯐ꯭ꯔꯥꯟꯁꯇ ꯂꯣꯏꯅ ꯂꯩꯔꯅꯤꯕ ꯍꯨꯖꯤꯛ꯫
ꯎꯝ ꯈꯪꯗꯦ ꯃꯊꯥ ꯁꯥꯏꯗ ꯏꯕꯣ ꯉꯔꯥꯡꯗꯩ ꯇꯨꯝꯕꯖꯨ ꯌꯥꯗꯦ꯫ ꯀꯨꯏꯟꯇꯟꯅ ꯑꯩꯉꯣꯟꯗ ꯈꯠꯅ ꯍꯧꯔꯝꯃꯕꯅꯤ ꯀꯩꯅꯣ
ꯑꯣ ꯑ ꯃꯥꯒꯤꯗꯤ ꯑꯗꯨꯝ ꯍꯧꯔꯛꯑꯅꯤ ꯃꯥꯒꯤꯗꯤ ꯑꯥꯔꯖꯦꯟꯇꯤꯅꯥ ꯍꯥꯏꯔꯒꯗꯤ ꯂꯣꯏꯔꯦ꯫ ꯍꯥꯏꯔꯨꯔꯒ ꯗꯥꯏ ꯍꯥꯔꯠ ꯐꯦꯅꯦ ꯀꯥꯅ ꯍꯥꯏꯔꯛꯀꯅꯤ꯫
ꯇꯅꯤ ꯀꯔꯤ ꯈꯪꯗꯅ ꯃꯥꯅ ꯃꯦꯁꯤ ꯄꯥꯝꯃꯤꯗꯨꯕꯣ꯫
ꯈꯪꯗꯦꯕꯣ ꯅ ꯀꯗꯥꯏꯗꯒꯤ ꯃꯦꯃꯦꯁꯤ ꯄꯥꯝꯃꯛꯏꯅꯣ ꯑꯩꯅ ꯍꯦꯛꯇ ꯇꯨ ꯊꯥꯎꯖꯟ ꯇ꯭ꯋꯦꯟꯇꯤ ꯇꯨꯒꯤ ꯐꯥꯏꯅꯦꯜꯁꯤꯗ ꯀꯩꯅꯣ ꯀꯨꯋꯟꯇꯟ ꯏꯕꯥꯅꯤꯅ ꯈꯠꯅꯕꯗꯣ ꯎꯝ ꯃꯥꯅ ꯑꯃꯨꯛ ꯃꯦꯁꯤꯅꯤ ꯑꯩꯅ ꯑꯃꯨꯛ ꯐ꯭ꯔꯥꯟꯁꯇ ꯇꯧꯕꯅ‌ꯦ ꯍꯦꯛꯇ ꯂꯥꯎꯅꯕꯅꯤ ꯀꯩꯅꯣꯅꯦ꯫
ꯑ ꯃꯥ ꯃꯥꯥꯅ ꯍꯥꯏꯕ ꯊꯃꯣꯏꯗꯣ ꯀꯩ ꯐꯥꯎꯒꯦꯌꯦ ꯑꯩꯅ ꯀꯩ ꯂꯩꯒꯦ ꯍꯥꯏꯖꯦ ꯀꯩꯗꯧꯕꯩ ꯊꯝꯃꯣꯏꯗ ꯀꯩ ꯐꯥꯎꯗꯣꯏꯅꯣꯅ ꯍꯥꯏꯖꯤꯟꯕ ꯉꯣ ꯌꯥꯔ‌ꯦ ꯈꯪꯉ‌ꯦ ꯊꯅꯤ ꯉꯁꯤ ꯀꯔꯤ ꯂꯩꯒꯦꯅ ꯍꯥꯏꯕꯅꯦ ꯌꯥꯔꯦ ꯌꯥꯔꯦ ꯍꯥꯏꯔꯒ ꯃꯦꯁꯦꯁ ꯍꯜꯂꯛꯈꯤꯗ꯭ꯔꯦ ꯑꯩꯖꯨ ꯍꯟꯗꯔꯕ ꯑꯗꯨꯝ
ꯎꯝ
ꯕꯦꯔꯥꯅꯦꯃꯦ ꯅꯣꯏ ꯑꯗꯨꯗ
ꯑꯥ ꯐꯥꯏꯅꯦꯜ ꯑꯥꯔꯖꯦꯟꯇꯤꯅꯥ ꯐ꯭ꯔꯦꯟꯁ ꯍꯣꯏ ꯐꯥꯏꯅꯦꯜ ꯏꯀꯥ ꯀꯥꯔꯦꯅ
ꯎꯝ ꯆꯡꯉꯅꯤ ꯑꯣꯏ ꯃꯣꯏ ꯀꯋ꯭ꯇꯔ ꯑ ꯍꯧꯖꯤꯛ ꯀ꯭ꯋꯥꯇꯔ ꯀ꯭ꯋꯥꯇꯔ ꯐꯥꯏꯅꯦꯜ ꯍꯧꯖꯤꯛ ꯁꯥꯅꯩꯖꯦ ꯄ꯭ꯔꯤꯀ꯭ꯋꯥꯇꯔ ꯑꯣꯏꯔꯒꯅꯤꯍꯦ
ꯎꯝ ꯍꯣꯏ ꯃꯣꯏ ꯍꯣꯏ ꯃꯣꯏ ꯃꯣꯏ ꯃꯣꯏ ꯃꯣꯏ ꯍꯧꯖꯤꯛ ꯀ꯭ꯋꯥꯇꯔꯒꯤꯅꯦ ꯁꯥꯟꯅꯔꯤꯖꯦ ꯉꯔꯥꯡ ꯑ ꯏꯁꯄꯦꯟ ꯀ꯭ꯋꯥꯇꯔ ꯆꯪꯒꯔꯦ ꯅꯣꯔꯋꯦ ꯀ꯭ꯋꯥꯇꯔ ꯆꯪꯒꯔꯦ
ꯎꯝ
ꯅꯠꯇꯦ ꯎꯝ ꯅꯣꯋꯦꯒ ꯑꯥ ꯏꯪꯂꯦꯟꯗꯒ ꯁꯥꯅꯗꯣꯏꯖꯦ ꯑ ꯀꯅꯥ ꯀꯋꯥꯇꯔ ꯆꯪꯗꯣꯏꯅꯣ ꯑꯗꯨꯒꯤ ꯑꯣꯏꯔꯝꯒꯅꯤ
ꯑꯥ ꯅꯣꯏ ꯑꯗꯨꯗꯗꯤ ꯀꯩꯅꯣ ꯇꯧꯗ꯭ꯔꯣ ꯍꯧꯖꯤꯛ ꯅꯣꯡ ꯇꯥꯏꯗꯣ ꯂꯧꯁꯤꯡꯗꯤ ꯇꯧꯗ꯭ꯔꯣ
ꯂꯧ ꯁꯤꯡ ꯂꯧꯁꯤꯡ ꯃꯇꯝ ꯍꯧꯔꯦ ꯃꯣꯏ ꯑꯥ ꯍꯧꯔꯒ ꯍꯨꯖꯤꯛ ꯑꯣ ꯈꯔ ꯈꯔ ꯍꯧꯅꯔꯦ ꯃꯣꯏ ꯑꯌꯥꯝꯕꯗꯤ ꯍꯧꯅꯒꯔꯦ ꯑꯈꯣꯏ ꯃꯅꯤꯄꯨꯔꯗꯒꯤꯗꯤ ꯃꯣꯏꯅ ꯈꯔ ꯍꯦ ꯑꯥ ꯉꯜꯂꯦ ꯂꯧꯁꯤꯡ ꯀꯩꯅꯣ ꯇꯧꯕꯖꯦꯀꯣ ꯍꯥꯏꯕꯗꯤ ꯏꯁꯤꯡꯗꯣ ꯏꯁꯤꯡꯗꯣ ꯐꯖꯅ ꯐꯪꯕꯅꯤꯅꯀꯣ ꯈꯣꯏ ꯃꯅꯤꯄꯨꯔꯗꯗꯤ ꯇꯝꯄꯥꯛ ꯑꯣꯏꯕꯅꯤꯅ ꯏꯁꯤꯡ ꯉꯥꯏꯅꯩꯗꯣ
ꯑ
ꯑꯥ ꯃꯣꯏ ꯆꯤꯡꯒꯤꯗꯤ ꯆꯤꯡꯒꯤ ꯏꯁꯤꯡꯗ ꯑꯗꯨꯝ ꯆꯤꯡꯗꯒꯤ ꯇꯥꯔꯛꯑꯕꯅꯤꯅ ꯃꯣꯏ ꯊꯨꯅ ꯍꯧꯖ ꯍꯧꯖꯤꯜꯂꯦꯕ ꯃꯣꯏ ꯀꯩꯅꯣꯒꯤ ꯑꯥ ꯖꯨꯟꯒꯤ ꯊꯥꯗꯩ ꯑꯗꯨꯝ ꯍꯧꯒꯔꯦꯕꯀꯣ
ꯑꯣ ꯑꯗꯨꯢ ꯃꯣꯏꯗꯤ ꯃꯣꯏꯗꯤ ꯀꯃꯥꯏꯅ ꯇꯧꯏ ꯍꯥꯏꯗꯤ ꯂꯧ ꯎꯕꯩ ꯅꯤꯌꯝꯗꯣ ꯇ꯭ꯔꯦꯛꯇꯔꯒ ꯈꯣꯏꯗꯅ ꯈꯣꯠꯇꯅ ꯇꯧꯕꯤꯗꯨ ꯇꯧꯕ꯭ꯔꯥ ꯅꯠꯇ꯭ꯔꯒꯅ ꯍꯥꯏꯗꯤ ꯊꯥꯏꯅꯒꯤ ꯇꯥꯏꯞ ꯑ ꯏꯔꯣꯏꯅ ꯁꯝꯄꯣꯠ ꯏꯔꯣꯏꯅ ꯇꯧꯕꯤꯗꯣ ꯇꯧꯕ꯭ꯔꯣ
ꯍꯣꯏ ꯑ ꯏꯔꯣꯏꯅ ꯇꯧ ꯏꯔꯣꯏꯅꯖꯨ ꯇꯧꯕ ꯌꯥꯎꯋꯤ ꯑꯗꯨꯒ ꯑꯩꯈꯣꯏꯒꯤ ꯑ ꯀꯩꯅꯣꯅꯥꯖꯨ ꯀꯩ ꯍꯥꯏꯒꯅꯤ
ꯌꯣꯠꯄꯥꯛꯇꯣ ꯌꯣꯄꯥꯛꯅꯁꯨ ꯑꯗꯨꯃꯥꯏꯅ ꯑꯌꯥꯝꯕ ꯇꯧꯅꯩꯌꯦ ꯃꯤ ꯃꯣꯏ ꯃ ꯃꯉꯥ ꯇꯔꯥ ꯍꯦꯛꯇ ꯌꯣꯄꯥꯛ ꯄꯨꯔꯒ ꯗꯔꯗꯔ ꯍꯦꯛꯇ ꯀꯩꯅꯣ ꯇꯧꯕꯗꯣ
ꯑꯣ
ꯑ ꯑꯗꯨꯃꯥꯏ ꯑ ꯑ ꯑ ꯃꯣꯏ ꯏꯁ ꯃꯣꯏ ꯃꯤ ꯌꯥꯝꯃꯦꯍꯦ ꯃꯣꯏ ꯑꯗꯨꯝ ꯇꯧꯅꯗꯣꯏꯖꯦ ꯑꯩꯈꯣꯏ ꯃꯅꯤꯄꯨꯔ ꯃꯨꯛ ꯎꯝ ꯗꯨꯨꯃꯥꯏꯅꯅꯦꯕ ꯑꯁ ꯂꯧ ꯂꯧ ꯀꯩꯅꯣ ꯇꯧꯁꯦ ꯈꯣꯠꯁꯦ ꯍꯥꯏꯔ ꯃꯤ ꯍꯛꯇ ꯌꯣꯝꯃꯛꯄꯗꯣ
ꯑ
ꯑ ꯑꯗꯨꯃꯥꯏꯅ ꯌꯣꯝꯃꯒ ꯑꯗꯨꯝ ꯐꯖꯅ ꯑ ꯍꯔꯥꯎ ꯍꯔꯥꯎ ꯆꯥꯟꯅꯅ ꯀꯩꯅꯣ ꯇꯧꯒꯦ ꯃꯣꯏꯁꯦ
ꯑꯣ ꯑ ꯅꯪ ꯀꯩꯅꯣ ꯍꯥꯏꯗꯤ ꯃꯣꯏꯒꯤ ꯑ ꯂꯧ ꯎꯕꯒꯤ ꯅꯤꯌꯝꯗꯨꯗꯤ ꯂꯣꯏ ꯃꯥꯟꯅꯕ ꯅꯠꯇ꯭ꯔꯣ ꯑꯩꯈꯣꯏ ꯃꯅꯤ
ꯃꯥꯅꯩ ꯃꯥꯅꯩ ꯃꯥꯅꯩ ꯑ ꯃꯥꯅꯕ ꯃꯃꯣꯏꯅ ꯑꯃꯨꯛ ꯑꯃꯨꯛꯀ ꯀꯩꯅꯣ ꯑꯣꯏꯕꯅꯦꯕ ꯇꯦꯔꯤꯁ ꯐꯥꯔꯃꯤꯡ ꯑꯣꯏꯕ ꯑꯣꯏꯕꯅꯦꯕꯀꯣ
ꯑꯣ
ꯑ ꯑꯩꯈꯣꯏꯅ ꯑꯃꯨꯛ ꯑꯃꯨꯛꯀ ꯄ꯭ꯂꯦꯟ ꯑꯣꯏꯗꯅ
ꯑ ꯑ ꯑꯗꯨꯗꯣ ꯃꯣꯏꯖꯨ ꯋꯥꯗꯤ ꯋꯥꯔꯝꯅꯤꯍꯦ
ꯎꯝ ꯋꯥ ꯋꯥ ꯋꯥꯕꯨꯗꯤ ꯋꯥꯏ
ꯑꯥ ꯍꯥꯏꯗꯤ ꯂꯧ ꯌꯩꯕ ꯈꯣꯠꯄ ꯇꯧꯕꯗꯣ ꯑ ꯃꯦꯆꯤꯟꯅ ꯇꯧꯕ꯭ꯔꯥ ꯅꯠꯇ꯭ꯔꯒꯅ ꯀꯃꯥꯏꯅ ꯇꯧꯒꯦ ꯑꯗꯨꯏ ꯈꯨꯠꯅ ꯇꯧꯔ ꯌꯩꯕꯤꯗꯣ ꯈꯪꯕ꯭ꯔꯥ
ꯎꯝ ꯈꯨꯠꯅ ꯑ ꯌꯩꯕ ꯍꯥꯏꯕꯖꯦ ꯀꯃꯥꯏꯅ ꯑꯣꯏꯗꯣꯏꯅꯣ
ꯍꯥꯏꯗꯤ ꯑ ꯐꯧ ꯐꯧ ꯂꯧꯊꯣꯛꯄꯗꯣ ꯑꯩꯈꯣꯏꯅ
ꯐꯧ ꯂꯧꯊꯣꯛꯄꯗꯤ ꯑ ꯑ ꯑ ꯑ ꯑ ꯃꯣꯏꯗꯤ ꯑꯗꯨꯝ ꯃꯦꯆꯤꯟꯅ ꯑꯣꯏꯔꯝꯒꯅꯤ ꯃꯦꯆꯤꯟꯅ ꯑꯣꯏꯔꯝꯒꯅꯤ ꯑꯗꯨꯖꯨ
ꯑꯣ
ꯃꯦꯆꯤꯟꯅ ꯑꯣꯏꯗꯧ ꯃꯥꯜꯂꯦ ꯑꯩ ꯑꯃꯨꯛꯇ ꯆꯠꯇ꯭ꯔꯤ ꯍꯥꯏ ꯏꯃꯥꯟꯅꯍꯣꯏꯅ ꯑꯦ ꯂꯧ ꯂꯧ ꯈꯨꯝꯃꯨꯖꯦ ꯑꯗꯨꯃꯥꯏꯅꯒ ꯍꯥꯏꯔꯛꯇꯕꯅꯦ ꯃꯣꯏ ꯑꯌꯥꯝꯕ ꯑꯇꯣꯞꯄ ꯃꯤꯍꯣꯏ ꯀꯧꯗꯦꯕ ꯑꯩꯈꯣꯏꯒꯤ ꯀꯖꯟꯁ ꯀꯨꯝꯕ ꯔꯤꯂꯦꯇꯤꯞ ꯒꯨꯝꯕ ꯐꯦꯃꯤꯂꯤ ꯃꯦꯝꯕꯔꯁ ꯀꯨꯝꯕ ꯑꯌꯥꯝꯕ ꯑꯗꯨꯃꯥꯏ ꯀꯧꯅꯩꯌꯦꯕꯀꯣ
ꯑꯣ
ꯑ ꯑꯩꯈꯣꯏꯒꯤꯅ ꯑꯃꯨꯛꯀ ꯂꯧ ꯀꯨꯝꯅꯦ ꯍꯥꯏꯔꯗꯤ ꯃꯤ ꯍꯦꯛꯇ ꯑꯩꯈꯣꯏꯒꯤ ꯑꯦ ꯌꯨꯝꯗꯣꯡ ꯈꯨꯗꯤꯡ ꯀꯧꯅꯩ ꯍꯣꯏ ꯍꯣꯏ ꯍꯣꯏ ꯌꯨꯝꯊꯣꯡ ꯈꯨꯗꯤꯡ ꯏꯃꯥꯟꯅꯕ ꯍꯣꯏꯒ ꯀꯧꯗꯨꯅ ꯇꯧꯋꯦ ꯇꯧꯋꯤꯗꯅ ꯑ ꯑ ꯃꯣꯏꯒꯤꯗꯤ ꯑꯗꯨꯃꯥꯏꯅ ꯈꯦꯠꯅꯔꯦ ꯈꯦꯠꯅꯕꯖꯥꯠꯅꯤ ꯃꯣꯏ ꯑꯁ ꯃꯣꯏꯗꯤ ꯍꯦꯛꯇ ꯂꯩꯕꯥꯛꯇꯣ ꯂꯣꯏꯅ ꯏꯁꯤꯡꯒ ꯀꯩꯅꯣ ꯆꯥꯏꯔꯒ ꯑꯩꯈꯣꯏ ꯆꯣꯠꯂꯤ ꯆꯣꯠꯂꯤ ꯇꯧꯕꯗꯣ ꯂꯕꯨꯛꯀꯤ ꯑꯗꯨꯗꯒ ꯁꯥꯟꯅꯩꯅꯤꯀꯣ ꯃꯣꯏꯖꯦ ꯔꯦ ꯔꯦꯁꯂꯤꯡꯒ ꯁꯥꯟꯅꯩꯅꯤꯀꯣ
ꯅꯨꯡꯉꯥꯏ ꯅꯨꯡꯉꯥꯏꯔꯤꯅꯤꯅꯦ ꯑꯩꯈꯣꯏꯅ ꯑꯩꯈꯣꯏꯁꯨ ꯍꯥꯏꯗꯤ ꯂꯧ ꯂꯣꯛꯄꯒꯤꯗ ꯐꯧ ꯆꯔꯨ ꯆꯔꯨ ꯑꯣꯏꯅ ꯂꯩꯍꯧꯗꯣꯏꯅꯦꯕ ꯆꯔꯨ ꯈꯪꯉꯤꯗꯅ ꯐꯧꯗꯣ ꯂꯣꯛꯈ꯭ꯔ ꯐꯧꯗꯣ ꯂꯣꯛꯂꯣꯏꯔꯒ ꯑꯗꯨꯗꯨꯅ ꯑꯩꯈꯣꯏꯁꯨ ꯑꯗꯨꯒꯤꯗꯨꯗ ꯑꯗꯨꯝ ꯁꯥꯟꯅꯩꯌꯦꯕ ꯑꯣꯟꯗꯅ ꯊꯣꯏꯅ ꯁꯥꯅꯩꯌꯦꯕ ꯍꯥꯏꯗꯤ ꯆ꯭ꯔꯨꯗꯣ ꯇꯥꯁꯜꯂ ꯊꯣꯝꯅꯕꯤ ꯑꯗꯒꯤ ꯀꯣꯏꯑꯣꯏ ꯃꯟꯒ ꯑꯣꯟꯕꯤ ꯑꯗꯨꯃꯥꯏꯅ ꯌꯥꯝ ꯁꯥꯟꯅꯩꯑꯕ ꯑꯗꯨꯅ ꯌꯨꯝꯗ ꯀꯥꯔꯛꯑ ꯀꯥꯟꯗꯗꯤ ꯑꯗꯨꯅ ꯒ꯭ꯌꯦꯁꯂꯦꯟ ꯇꯩꯁꯤꯜꯂꯛꯀꯥꯟꯗ ꯊꯨꯞꯇꯣꯏꯅꯦ ꯑꯗꯨꯅ ꯑꯥ
ꯎꯝ ꯎꯝ ꯎꯝ ꯇꯧꯕꯅꯤ ꯇꯧꯕꯅꯦ
ꯅꯨꯡꯉꯥꯏꯈ꯭ ꯄꯣꯠꯅꯤꯗ ꯑꯩꯈꯣꯏ ꯊꯥꯏꯅ ꯑꯉꯥꯡ ꯑꯣꯏꯔꯤꯀꯥꯟꯗ ꯇꯧꯔꯛꯏꯁꯦ
ꯎꯝ ꯍꯣꯏ ꯀꯩꯅꯣ ꯑꯌꯨꯛꯇꯗꯤ ꯀꯩ ꯏꯟꯖꯥꯡ ꯆꯥꯒꯦ
ꯑꯣ ꯑꯩ ꯀꯩꯅꯣ ꯑꯩꯕꯨꯗꯤ ꯉꯔꯥꯡ ꯏꯟꯁꯥꯡ ꯈꯔ ꯂꯩꯌꯦꯅ ꯆꯥꯛ ꯈꯔꯒ ꯇꯧꯔ ꯆꯥꯊꯣꯛꯑꯣꯏ ꯃꯣꯏ ꯍꯧꯖꯤꯛꯄꯨꯗꯤ ꯆꯥꯍꯥꯎꯔꯤꯅꯦ ꯑꯌꯨꯛꯀꯤ ꯃꯦꯁꯀꯤ ꯑꯣꯏꯅꯗꯤ ꯀꯩꯅꯣ ꯊꯣꯡꯉꯦ ꯑ ꯁꯒꯣꯜ ꯍꯋꯥꯏ ꯈꯪꯉꯤꯗꯅ ꯁꯒꯣꯜ ꯍꯋꯥꯏ
ꯈꯪꯉꯦ ꯈꯪꯉꯦ
ꯑ ꯑꯗꯨ ꯊꯣꯡꯉꯦ ꯑ
ꯑꯥ
ꯑꯗꯨꯒ ꯑꯩꯗꯣ ꯉꯔꯥꯡꯗꯣ ꯃꯣꯏꯁꯤꯗ ꯄꯥꯔꯇꯤ ꯇꯧꯕ ꯑꯗꯨ ꯇꯧꯕ ꯏꯟꯖꯥꯡ ꯏꯟꯖꯥꯡ ꯈꯔꯁꯨ ꯂꯦꯝꯃꯦꯅ ꯑꯗꯨꯒ ꯇꯧꯔꯒ ꯑꯃ ꯆꯥꯊꯣꯛꯑꯕ ꯑꯩꯗꯣ ꯆꯥꯛꯁꯨ ꯀꯟ ꯂꯥꯝꯈꯠ